ꯇꯥꯔꯦ ꯍꯧꯖꯤꯛ
ꯑꯙꯥ ꯍꯕ
ꯍꯥ ꯎꯝ ꯍꯔꯔꯦ
ꯉꯥꯡꯅꯤꯡꯕꯁꯤꯡꯗꯣ ꯉꯥꯡꯂꯛꯑꯣ ꯍꯧꯖꯤꯛ ꯑꯩ ꯇꯥꯔꯒꯦ
ꯉꯥꯡꯅꯤꯡꯕꯕꯁꯤꯦ ꯊꯤꯡꯗꯣꯌꯦ
ꯅꯪꯅ ꯍꯥꯏꯅꯤꯡꯉꯕ ꯀꯩꯗ ꯍꯥꯏꯔꯣ
ꯍꯥꯏꯅꯤꯡꯕ ꯉꯥꯡꯅꯤꯡꯕ ꯀꯩꯝꯇ ꯂꯩꯇ꯭ꯔꯦ ꯄꯤꯔꯒꯦ
ꯑꯥꯎ ꯑꯩ ꯍꯥꯏꯔꯛꯑꯗꯤ ꯅꯪ ꯍꯥꯏꯔꯛꯄ ꯃꯇꯝꯇ ꯂꯩꯔꯦ
ꯑꯗꯨꯅꯦ ꯑꯩꯅ ꯉꯥꯏꯔꯤꯁꯦ ꯍꯧꯔꯣ ꯆꯥꯛ ꯆꯥꯔꯕꯣ ꯍꯧꯔꯒꯦ ꯀꯩ ꯃꯊꯦꯜ ꯆꯥꯔꯕ
ꯉꯁꯤꯗꯣ ꯍꯋꯥꯏ ꯃꯅꯥ
ꯍꯋꯥꯏ
ꯁꯟ ꯁꯟ ꯃꯎꯟ ꯁꯤꯡꯖꯣꯒ ꯆꯥꯏ
ꯍꯋꯥꯏ ꯍꯋꯥꯏ ꯍꯥꯏꯕ꯭ꯔꯥ ꯍꯋꯥꯏ ꯆꯝꯐꯨꯠ
ꯍꯋꯥꯏ ꯍꯋꯥꯏ ꯃꯅꯥꯗꯣ
ꯍꯋꯥꯏ ꯃꯅꯥ ꯍꯥꯏꯗ ꯀꯩꯃꯅꯣ ꯈꯪꯗꯦ
ꯈꯪꯗꯔꯗꯤ ꯈꯪꯗ꯭ꯔꯦ
ꯍꯋꯥꯏ ꯃꯅꯥ ꯍꯥꯏꯗꯤ ꯀꯔꯝꯕ ꯍꯋꯥꯏꯅꯣ
ꯍꯋꯥꯏ ꯃꯈꯟ ꯌꯥꯝ ꯂꯩꯑꯦ ꯍꯋꯥꯏ
ꯍꯋꯥꯏ ꯃꯈꯜ ꯑꯃ
ꯃꯈꯜ ꯌꯥꯝ ꯂꯩꯑꯕ ꯃꯅꯥꯗꯤ ꯃꯅꯥꯅꯦ ꯍꯋꯥꯏ ꯃꯅꯥꯅꯦ
ꯍꯋꯥꯏ ꯃꯅꯥꯗꯨ ꯆꯝꯐꯨꯠ
ꯅꯠꯇꯦ ꯏꯟꯖꯥꯡꯅꯨ ꯑꯜꯂꯨꯒ ꯀꯥꯡꯁꯣꯏ ꯑꯣ
ꯁꯟꯒꯤ
ꯃꯎꯟꯗꯣ
ꯃꯧꯎꯟ
ꯑꯧ
ꯑꯗꯨꯗ ꯁꯤꯡꯖꯨ ꯆꯥꯕ
ꯑꯧ
ꯍꯥꯎꯅꯤꯅꯦ ꯑꯗꯨꯗꯤ ꯑꯩꯗꯤ ꯆꯥꯗ꯭ꯔꯦ ꯑꯣ
ꯍꯣ ꯅꯨꯡꯉꯥꯏꯇꯦꯍꯦ
ꯀꯩꯒꯤꯅꯣ ꯆꯥꯅꯤꯡꯗꯕ ꯑꯩ ꯃꯍꯥꯎ ꯑꯗꯨꯒꯤ ꯃꯍꯥꯎꯗꯨ ꯈꯪꯗꯦ
ꯑꯁ ꯈ꯭ꯋꯥꯏꯗꯩ ꯍꯥꯎꯕ
ꯄꯣꯠꯇꯨꯕꯨ ꯑꯗꯨ ꯑꯗꯨꯒꯤ ꯑꯗꯨꯒꯤ ꯃꯍꯨꯠꯇꯤ ꯀꯩꯅꯣ ꯑꯣꯏꯅ ꯆꯥꯕꯅ ꯐꯩꯌꯦ ꯀꯩꯅꯣ ꯌꯦꯟ ꯃꯔꯤꯟꯗꯨ
ꯑꯩꯗꯤ ꯍꯩꯅꯗꯦ ꯑꯗꯨꯗꯤ
ꯑꯠꯁ ꯌꯦꯟ ꯃꯔꯤꯟꯗꯣ ꯑꯣꯏꯅ ꯍꯥꯎꯕꯅꯤ ꯀꯪꯅ ꯉꯧꯔꯒ ꯑꯁ ꯇꯤꯟꯕꯨ ꯌꯣꯠꯂꯦ
ꯑꯁ ꯀꯣꯛ ꯆꯤꯛꯑꯦꯗ ꯋꯥꯔꯤ ꯁꯥꯟꯅꯃꯟꯕꯩꯔꯥ ꯈꯪꯗꯦ ꯀꯣꯛꯀꯥ ꯆꯤꯛꯈꯠꯂꯛꯑꯦ
ꯄꯩꯁꯥ ꯄꯥꯏꯅꯤꯡꯕꯗꯤ ꯑꯗꯨꯝ ꯆꯤꯛꯀꯗꯕꯅꯤ
ꯄꯥꯏꯔꯕꯅꯤ ꯑꯩꯈꯣꯏꯗꯤ
ꯄꯥꯏꯌꯨ ꯄꯥꯏꯌꯨ ꯄꯥꯏꯒꯗꯕꯅꯤ
ꯅꯨꯡꯁꯤꯠ ꯁꯤꯠ ꯂꯥꯛꯑꯣ ꯅꯨꯡꯁꯤꯠ ꯂꯥꯛꯑꯣ ꯅꯨꯡꯁꯤꯠ ꯂꯥꯛꯑꯣ ꯅꯨꯡꯁꯤꯠ ꯂꯥꯛꯑꯣ
ꯌꯨꯝꯗ ꯂꯩꯕ꯭ꯔꯣ ꯀꯥꯏꯗ ꯂꯩꯒꯦ
ꯌꯨꯝꯗ ꯂꯩꯇꯗꯤ ꯂꯝꯍꯥꯡꯗ ꯂꯩꯒꯗꯣ ꯍꯧꯖꯤꯛ ꯅꯨꯡꯗꯥꯡ ꯅꯨꯡꯗꯥꯡ ꯗꯕꯣ
ꯏꯁ ꯀꯔꯤꯅꯣ ꯑꯉꯥꯡꯉꯩꯁꯤꯕꯣ ꯑꯩꯅ ꯍꯥꯏꯗꯤ ꯌꯨꯝꯗ ꯂꯩꯕ꯭ꯔꯣ ꯑꯥꯗ ꯂꯩꯕ꯭ꯔꯣ ꯃꯄꯥꯟꯗ ꯀꯩ ꯊꯕꯛ ꯇꯧꯔꯒ ꯂꯩꯒꯦ ꯍꯥꯏꯕꯅꯤ
ꯃꯄꯥꯟꯗ ꯂꯩꯒꯗ꯭ꯔꯣꯌꯦ ꯃꯤ ꯀꯅꯥ ꯂꯝꯍꯥꯡꯗ ꯂꯩꯅꯒꯦ ꯍꯥ
ꯑꯩ ꯑꯩ ꯑꯩꯁꯦ ꯆꯤꯡꯃꯤ ꯃꯥꯟꯗ꯭ꯔꯕꯣ
ꯆꯤꯡꯃꯤ
ꯎꯝ
ꯈꯪꯗꯦ
ꯆꯤꯡ ꯆꯤꯡꯗ ꯂꯩ
ꯑꯩ ꯑꯩꯒꯤ ꯋꯥꯈꯜꯗꯗꯤ ꯀꯩꯅꯣ ꯑꯥ ꯃꯄꯥꯟꯂꯣꯝꯗ ꯂꯩꯔꯝꯒꯗꯧꯕ ꯃꯥꯟꯕ
ꯑꯁ ꯌꯨꯝ ꯑꯆꯧ ꯑꯆꯧꯕ ꯑꯁꯥꯡ ꯑꯁꯥꯡꯕ ꯑꯗꯨꯒꯤ ꯂꯝꯗꯨꯗ ꯂꯩꯌꯦ ꯍꯥꯏꯌꯦ ꯑꯗꯨꯃꯥꯏ ꯍꯥꯏꯅꯩꯗꯅ
ꯑꯥ ꯐꯩꯅꯦ ꯑꯗꯨꯗꯤ ꯈꯣꯏꯗꯤ ꯆꯠꯊꯣꯛ ꯆꯠꯁꯤꯟ ꯇꯧꯕꯁꯨ ꯌꯥꯗ꯭ꯔꯦ
ꯀꯩꯒꯤꯅꯣ
ꯈꯪꯉꯤꯗꯅ ꯅꯣꯡꯁꯨ ꯆꯨꯗꯦ ꯀꯔ ꯀꯥꯏꯗꯩ ꯅꯣꯡꯅꯨ ꯁꯥꯔ ꯐꯦꯟ ꯊꯥꯔ ꯐꯥꯎꯕꯁꯤꯡ ꯏꯪ ꯏꯪꯕꯒꯣ
ꯅꯣꯡ ꯅꯣꯡ ꯆꯨꯋꯦ ꯑꯗꯨꯕꯨ ꯑꯗꯨꯝ ꯑꯗꯨꯝ ꯁꯥꯏꯗ ꯑꯩꯈꯣꯏꯔꯣꯝꯗꯗꯤ
ꯅꯣꯡꯗꯤ ꯁꯨꯡꯆꯨ ꯆꯨꯗꯦ
ꯅꯣꯡ ꯆꯨꯨꯔꯗꯤ ꯈꯔ ꯂꯩꯕꯗꯤ ꯅꯨꯡꯉꯥꯏ
ꯀꯩꯀꯩ ꯇꯧꯔ ꯂꯩꯒꯦ ꯍꯟꯗꯛꯇꯤ
ꯍꯟꯗꯛꯇ ꯑꯩꯒꯤ ꯀꯔꯤ ꯀꯔꯤꯅꯣ ꯇꯧꯕꯗꯣ ꯑꯩ ꯑꯗꯨ ꯑꯁ ꯀꯩꯝ ꯇꯧꯗꯦ ꯑꯩ ꯄꯥꯏꯔꯒ ꯑꯗꯨꯝ ꯂꯩꯗ
ꯆꯥꯔꯦ ꯇꯨꯝꯃꯦ ꯕꯣꯜ ꯌꯦꯡꯉꯦ
ꯊꯦꯡꯅꯥ ꯍꯧꯒꯠꯂꯦ ꯊꯦꯡꯅꯥ ꯆꯥꯛ ꯆꯥꯔꯦ
ꯅꯨꯡꯉꯥꯏꯕ ꯍꯥꯏꯁꯦ ꯅꯪ ꯃꯉꯥꯏꯔꯦ ꯏꯕꯨꯡꯉꯣ ꯆꯥꯕ ꯍꯥꯏꯁꯤꯁꯨ ꯃꯤꯅ ꯊꯣꯡꯕꯤꯔꯝꯕ
ꯑꯧ
ꯑꯗꯨꯁꯨ ꯍꯧꯒꯠꯂꯒ ꯆꯥꯛ ꯏꯟꯁꯥꯡꯗꯨ ꯍꯥꯎꯋꯦ ꯍꯥꯎꯇꯦ ꯑꯃꯨꯛ ꯍꯥꯏꯔꯝꯅꯤ ꯈꯪꯉꯦ ꯈꯜꯂꯝꯃꯅꯤ ꯍꯧꯒꯠꯂꯦ ꯆꯥꯔꯦ ꯃꯤꯅ ꯊꯣꯡꯕꯤꯔꯝꯕ ꯍꯧꯒꯠꯂꯦ ꯆꯥꯔꯦ ꯑꯃꯨꯛꯀꯥ ꯐꯣꯟ ꯌꯦꯡꯉꯦ ꯇꯨꯝꯃꯦ
ꯑꯩꯗꯤ ꯄꯨꯔꯥ ꯐꯠꯇꯕ ꯃꯤꯅꯤꯍꯦ
ꯑꯦ ꯑꯗꯨꯃꯥꯏꯗꯤ ꯍꯥꯏꯒꯅꯨꯍꯦ ꯑꯁ ꯑꯁ
ꯂꯝꯍꯦꯟꯕ ꯑꯉꯥꯡ ꯍꯥꯏꯕꯗꯣ ꯑꯩꯅꯦ
ꯑꯁ ꯂꯣꯏꯔꯦꯍꯦ ꯃꯁꯥ ꯃꯊꯟꯇ ꯁꯤꯗꯥꯔꯦꯍꯦ
ꯑꯁ ꯏꯁꯥ ꯏꯊꯟꯗ ꯈꯪꯕꯒꯤ ꯍꯥꯏꯕꯅꯦ ꯀꯩꯅꯣ ꯑꯁꯦꯡ ꯑꯁꯦꯡꯕ ꯍꯥꯏꯕꯅꯦ
ꯑꯁ ꯂꯣꯏꯔꯦ ꯂꯣꯏꯔꯦ
ꯎꯝ
ꯐꯖꯔꯦ
ꯅꯨꯡꯉꯥꯏꯔꯦ ꯅꯨꯡꯉꯥꯏꯔꯦ ꯕꯣꯜ ꯂꯥꯛꯇꯣꯔꯦ
ꯍꯌꯦꯡꯗꯤ ꯀꯥꯏ ꯆꯠꯇꯣꯏꯕ ꯑꯃꯨꯛ ꯊꯦꯡꯅ ꯍꯧꯒꯠꯂꯒ
ꯑꯧ ꯉꯁꯤ ꯐꯤꯕꯝꯗꯨꯗ ꯑꯗꯨꯝ ꯇꯥꯔꯅꯤ
ꯑꯁ
ꯈꯣꯏ ꯑꯥ ꯑꯩꯉꯣꯟꯗ ꯑꯐꯕ ꯑꯃ ꯂꯩ ꯍꯥꯏꯌꯦ ꯑꯗꯨ ꯑꯩꯅ ꯂꯦꯁꯥ ꯄꯨꯁꯥ ꯁꯤꯖꯤꯟꯅꯗꯕ
ꯏꯁ ꯃꯥꯟꯗꯔꯦꯗ ꯑꯗꯨ ꯈꯛꯇꯗꯤ ꯑꯩꯉꯣꯟꯗ ꯐ ꯍꯥꯏꯕ ꯎꯝ ꯐꯔꯦꯅꯦ ꯑꯗꯨ ꯇꯧꯗ꯭ꯔꯗꯤ ꯒ꯭ꯌꯥꯟ ꯇꯥꯔꯦꯅꯦ ꯑꯗꯨ ꯇꯧꯗ꯭ꯔꯗꯤ ꯒ꯭ꯌꯥꯟ ꯇꯥꯔꯦ ꯀꯩꯅꯣ
ꯑꯗꯨ ꯇꯧꯗ꯭ꯔꯗꯤ ꯒ꯭ꯌꯥꯟ ꯇꯥꯔꯦ
ꯅꯤꯁꯥ ꯆꯥꯗꯕ ꯃꯤꯁꯤꯡꯁꯤ ꯒ꯭ꯌꯥꯟ ꯇꯥꯏ ꯍꯥꯏꯅꯕ꯭ꯔꯣ
ꯑꯗꯨꯝ ꯍꯥꯏꯇꯥꯔꯦ
ꯏꯁ ꯒꯌꯥꯟ ꯇꯥꯕꯩ ꯅꯠꯇ꯭ꯔꯣꯞ ꯊꯕꯛ ꯁꯨꯗꯤꯁꯦ
ꯊꯕꯛ ꯁꯨꯕ ꯁꯨꯗꯕꯗꯨꯗꯤ ꯇꯥꯛꯑ ꯃꯤ ꯃꯤꯒꯤ ꯇꯟꯕ ꯑꯗꯨꯗ ꯀꯩ ꯍꯥꯏ ꯀꯩ ꯍꯥꯏꯗꯣꯏꯅꯣ ꯎꯝ ꯃꯥꯏ ꯃꯥ ꯃꯥꯏ ꯃꯤ ꯃꯤꯒꯤ ꯃꯈꯥ ꯄꯣꯜꯂꯤꯗꯅ ꯑꯗꯨꯗꯤ
ꯑꯐꯥꯕ ꯑꯃ ꯈꯠꯇꯅ‌ꯦꯕ ꯑꯩꯉ‌ꯣꯟꯗ ꯆꯜꯂꯤꯁ‌ꯦ
ꯐꯕꯁꯨ ꯌꯥꯝ ꯂꯩꯒꯅꯤꯗ ꯃꯤ ꯏꯁꯥ ꯏꯊꯟꯗ ꯁꯤꯗꯕꯕꯁꯤꯁꯨ ꯌꯥꯝ ꯐꯠꯇꯕꯅꯤ
ꯎ ꯑꯁꯦꯡꯕ ꯍꯥꯏꯕꯗꯨꯗꯤ ꯐꯕ ꯅꯠꯇꯦ
ꯃꯠꯇ ꯑꯩ ꯅꯠꯇꯦ ꯑꯩ ꯑꯩꯗꯣ ꯐꯦꯟ ꯊꯥꯔ ꯇꯨꯝꯕ ꯐꯦꯟ ꯊꯥꯔꯗꯤ ꯑꯩꯁꯦ ꯄꯤ ꯑꯃ ꯇꯥꯕ ꯑꯗꯨꯒꯤ ꯄꯤ ꯇꯥꯔꯗꯤ
ꯎꯝ ꯅꯨꯡꯉꯥꯏꯇ‌ꯦ ꯀꯥꯞꯀꯅꯨ ꯀꯥꯞꯀꯅꯨ ꯀꯔꯤꯒꯤꯅꯣ ꯅꯪꯕꯣ ꯏꯕꯥꯅꯤ ꯎꯅꯗꯕ ꯀꯨꯏꯔꯕꯅꯦ ꯀꯨꯏꯗꯔꯕꯅ‌ꯦ
ꯂꯣꯏꯔꯦ ꯂꯣꯏꯔꯦ
ꯂ‌ꯣꯏꯗ꯭ꯔꯤꯌ‌ꯦ ꯍꯧꯕꯗ ꯉꯥꯏꯔꯤꯌ‌ꯦ
ꯑꯁ ꯅꯣꯡ ꯈꯔ ꯈꯔ ꯇꯥꯕ ꯍꯧꯔꯦ ꯄꯨꯔ ꯏꯪꯉꯅꯤ ꯍꯧꯖꯤꯛꯇꯤ
ꯑꯗꯨꯒꯤ ꯈꯨꯇꯥꯗꯨ ꯌꯥꯔꯦꯍꯦ ꯖ‌ꯣꯔ‌ ꯖ‌ꯣꯔ ꯖꯣꯔ ꯍꯩꯊꯔꯗꯤ ꯏꯪꯊꯔꯛꯑꯒꯅꯤ
ꯑꯁ ꯉꯔꯥꯡꯗꯨꯁꯨ ꯇꯨꯝꯕ ꯌꯥꯗꯦ ꯁꯥꯃꯟꯕꯒꯤ ꯐꯦꯟ ꯊꯥꯔ ꯐꯥꯎꯕ
ꯑꯩ ꯑꯩꯗꯤ ꯕꯣꯜ ꯂꯩꯔꯤꯉꯩꯗ ꯇꯨꯝꯕꯒ ꯑꯝꯇ ꯐꯪꯗ꯭ꯔꯦꯗ
ꯎꯝ ꯑꯣꯏꯔꯝꯅꯤ ꯕꯣꯜ ꯑꯃꯨꯛ ꯌꯦꯡꯉꯅꯤ ꯊꯦꯡꯅ ꯍꯧꯒꯠꯂꯦ ꯆꯥꯛ ꯆꯥꯔ ꯑꯃꯨꯛ ꯇꯨꯝꯃꯅꯤ ꯈꯪꯉꯦ ꯅꯪꯅ ꯇꯧꯔꯤꯗꯨ
ꯌꯥꯝ ꯆꯨꯝꯂꯕꯅꯤ ꯑꯗꯨ
ꯅꯪꯅ ꯇꯧꯗꯣꯏꯗꯣ ꯈꯪꯉꯕꯅꯤ
ꯃꯤ ꯅꯠꯇꯦ ꯈꯣꯏꯗꯤ
ꯈꯥꯔ‌ꯦ ꯑꯁ ꯇꯥꯅꯤꯡꯗ‌ꯦꯍ‌ꯦ ꯕꯣꯜꯗ‌ꯣ ꯅꯨꯡꯗꯥꯡ ꯑꯗꯨꯝ
ꯃꯤ ꯃꯤꯅꯨꯡꯁꯤꯗꯤ ꯌꯥꯝ ꯍꯩꯌꯦꯀꯣ ꯑꯩꯁꯦ
ꯋꯥꯎ ꯃꯤꯅꯨꯡꯁꯤ ꯆꯥꯎꯕ ꯑꯦ
ꯍꯣꯏ ꯃꯤꯅꯨꯡꯁꯤ ꯂꯩꯕꯩ ꯅꯠꯇ꯭ꯔꯣ ꯍꯧꯖꯤꯛ ꯋꯥꯔꯤ ꯁꯥꯟꯅꯔꯤꯁꯦ
ꯖꯥꯠ ꯖꯥꯠꯅꯤ
ꯑꯇꯤꯌꯥꯗ ꯇꯟꯗꯟ ꯄꯥꯏꯔꯒ ꯂꯩ ꯍꯧꯖꯤꯛꯄꯨ ꯃꯇꯝꯂꯣ ꯇꯟꯗꯟ ꯃꯇꯝꯂꯣꯕꯣ
ꯁꯟ ꯃꯎꯟ ꯆꯥꯕꯒꯤ ꯋꯥꯁꯦ ꯈꯔ ꯀꯩꯅꯣ ꯇꯧꯔꯦꯍꯦ
ꯇꯟꯗꯟ ꯇꯟꯗꯟ ꯃꯇꯝꯔꯅꯦ ꯍꯧꯖꯤꯛꯄꯣ
ꯈꯪꯗ꯭ꯔꯦ ꯑꯩꯁꯨ
ꯅꯣꯡ ꯃꯔꯛꯇꯨꯗ ꯇꯟꯗꯔ ꯑ‌ꯦ ꯇꯟꯗꯔ ꯅꯠꯇ‌ꯦꯍ‌ꯦ ꯍꯋꯥꯟ ꯃꯤꯆꯥꯛꯅꯤꯍꯦ ꯃꯤꯠꯁꯤꯁꯨ ꯌꯥꯗꯦꯍꯦ
ꯉꯁꯤꯗꯤ ꯉꯁꯤꯅ ꯂꯣꯏꯕ꯭ꯔ‌ꯣ ꯅꯪ ꯅꯪꯒꯤꯗꯨꯕꯣ
ꯉꯁꯤ ꯂꯣꯏꯔꯕꯣ ꯍꯥꯏꯁꯤꯕꯨ ꯀꯩ ꯃꯇꯥꯡꯗꯅꯣ
ꯑꯁ ꯐꯪꯉꯗꯤ ꯑꯗꯨꯝ ꯈꯨꯝꯃꯣ ꯌꯥꯔꯦ
ꯃꯔꯝ ꯈꯪꯗꯅ ꯀꯃꯥꯏ ꯈꯨꯝꯗꯣꯏꯅꯣ ꯄꯪꯈꯨꯝꯗꯣ ꯀꯨꯝꯂꯛꯑꯣ ꯍꯥꯏꯔꯣ
ꯎꯝ
ꯂꯣꯏꯗ꯭ꯔꯤ ꯅꯪ ꯅꯪꯒꯤ ꯋꯥꯍꯪꯗ‌ꯣ ꯑꯃꯨꯛꯀ ꯍꯪꯉꯛꯎꯅ‌ꯦ ꯑꯗꯨꯗꯤ
ꯌꯥꯔꯦ ꯅꯪ ꯒ꯭ꯌꯥꯟ ꯇꯥꯗꯧꯕ ꯃꯥꯟꯗ꯭ꯔꯦ
ꯒ꯭ꯌꯥꯟ ꯇꯥꯕ ꯌꯥꯕ ꯋꯥ ꯍꯪꯉꯛꯄ ꯌꯥꯗ꯭ꯔꯣ
ꯇꯨꯝꯅꯤꯡꯉꯕꯣ ꯍꯀꯝ ꯆꯜꯂꯤ‌ꯗꯨꯕ‌ꯣ
ꯈꯔꯗꯤ ꯇꯨꯝꯅꯤꯡꯕ ꯐꯥꯎꯔꯦ ꯑꯗꯨ ꯕꯣꯔꯁꯨ ꯌꯦꯡꯅꯤꯡꯉꯦ ꯕꯣꯔꯁꯨ ꯌꯦꯅꯤꯡꯉꯦ ꯑꯁ ꯑꯥꯔꯖꯦꯟꯇꯤꯅꯥ ꯊꯣꯛꯑꯗꯤ ꯌꯦꯡꯉꯅꯤ
ꯑꯁ ꯑꯁ ꯑꯁ ꯑꯗꯨ ꯑꯗꯨꯗꯅꯦ ꯅꯪ ꯑꯗꯨ ꯍꯥꯏꯕ ꯌꯥꯗꯦꯕ
ꯍꯥꯥ
ꯑꯗꯣ ꯍꯥꯏꯕ ꯌꯥꯗꯦ
ꯉꯁꯥꯏ ꯍꯥꯏꯥꯏꯗꯗꯣ ꯋꯥꯏ ꯍꯥꯏꯔꯒ ꯂꯩꯕꯅꯤꯍꯦ ꯒꯥꯔꯤꯅ
ꯑ ꯑꯁ ꯀꯅꯥ ꯀꯅꯥ ꯍꯥꯏꯕ ꯀꯣ ꯑꯝꯐꯥꯎ ꯇꯧꯗ꯭ꯔꯤ ꯍꯥꯏꯔꯒ
ꯑ ꯑꯦ ꯈꯔꯗꯤ ꯇꯧꯔꯦꯍꯦ
ꯅꯆꯤꯟ ꯊꯤꯅꯦ ꯑꯗꯨꯗꯤ ꯅ
ꯊꯤꯗ
ꯆꯦ ꯁꯦꯡꯗꯕ ꯃꯤꯅꯤꯅꯦ
ꯑꯦ ꯀꯔꯤ ꯋꯥꯅꯣꯍꯦ ꯅꯨꯡꯉꯥꯏꯅꯗꯤ ꯉꯥꯡꯒꯅꯨ
ꯅꯨꯡꯁꯤꯗꯀꯣ ꯃꯇꯝꯗꯣ ꯑꯩꯣꯏꯅ ꯊꯥꯏꯅ ꯇꯤꯟꯅꯔꯤꯉꯩ ꯃꯇꯝꯗꯣ
ꯑꯁ ꯑꯁ ꯅꯨꯡꯁꯤꯔꯟ
ꯍꯧꯖꯤꯛ ꯇ ꯂꯣꯏ ꯀꯥꯎꯅꯥꯔꯕꯨ ꯅꯁ ꯅꯁꯛꯁꯨ ꯑꯩ ꯀꯥꯎꯕꯒꯨꯝ ꯇꯧꯔꯦꯗ ꯍꯧꯖꯤꯛꯇꯤ
ꯀꯥꯎꯔꯝ ꯃꯥꯅꯤ
ꯆꯍꯤ ꯇꯔꯥ ꯍꯦꯜꯂ ꯍꯦꯜꯂꯝꯃꯅꯤꯀꯣ ꯑꯩꯈꯣꯏ ꯎꯅꯗꯣꯏꯗꯣ
ꯐꯖꯔ
ꯍꯨꯝꯃꯨ ꯀꯔꯤꯅꯣ ꯀꯔꯤ ꯐꯖꯔꯦ ꯀꯥꯏꯅ
ꯑ
ꯈꯨꯝꯃꯨ ꯈꯨꯝꯃꯣ ꯍꯥꯏꯇ꯭ꯔꯕꯣ
ꯍꯩꯇ꯭ꯔꯦ ꯋꯥ ꯐꯖꯅ ꯉꯥꯡꯉꯔꯦ ꯅꯪꯁꯦ
ꯑꯩꯈꯣꯏ ꯄꯨꯟꯗꯕꯁꯨ ꯀꯨꯏꯔꯦ ꯅꯣꯡꯃ ꯑꯃꯨꯛ ꯂꯥꯛꯀꯦ
ꯅꯣꯡꯃ ꯆꯥꯛ ꯆꯥꯃꯤꯟꯅꯁꯤ
ꯁꯛ ꯆꯥꯃꯤꯟꯅꯁꯦꯖ ꯍꯥꯎ ꯍꯕ ꯄꯨꯔꯛꯀꯦꯀꯣ
ꯑꯩ ꯁꯟ ꯃꯅꯨꯡꯅꯅꯨꯡꯖꯥ ꯑꯣꯛ ꯃꯔꯤꯟ
ꯑ ꯃꯥ ꯀꯂꯦꯟꯗꯤ ꯑꯥꯗ ꯑꯥꯗꯥ ꯂꯩ ꯌꯥꯝ ꯂꯩꯕ ꯃꯐꯝ ꯑꯃ ꯂꯩꯌꯦ ꯑꯩ ꯈꯪꯉꯦ
ꯅꯣꯡꯃ ꯆꯥꯕ ꯆꯠꯈꯤ ꯑꯗꯨꯗꯤ
ꯆꯠꯁꯤꯔ